ꯍꯜꯂꯣ
ꯑ ꯇꯥꯕ꯭ꯔꯣ
ꯇꯥꯏꯌꯦ
ꯆꯥꯛ ꯆꯔꯕꫭ
ꯆꯗ꯭ꯔꯤ ꯆꯥꯡ ꯆꯥꯔꯝꯗꯥꯏꯗ ꯆꯥꯛ ꯈꯔ ꯌꯥꯝ ꯆꯪꯅꯕ ꯄ꯭ꯔꯤꯗꯥꯏꯖꯦꯁꯟ ꯆꯠꯊꯔꯤ ꯅꯪꯗꯤ
ꯆꯗ꯭ꯔꯤ ꯑꯩꯁꯨ
ꯄꯨꯈꯝ ꯌꯦꯡꯕꯗ ꯈꯔ ꯏꯟꯁꯥꯡꯗꯣ ꯈꯔ ꯅꯨꯡꯉꯥꯏꯇꯕꯒꯨꯝ ꯇꯧꯔ° ꯅ° ꯋꯥꯀꯤ ꯃꯆꯥ ꯆꯠ ꯊꯔꯤ ꯅꯪꯗꯤ
ꯉꯟꯅꯁꯨ ꯇꯧꯔꯦꯅ
ꯎꯝ ꯀꯩꯖꯥꯡ ꯊꯣꯡꯔꯒꯦ
ꯑꯂꯨꯒ ꯍꯋꯥꯏꯅꯦ
ꯑꯁ
ꯎꯝ
ꯑꯜꯂꯨꯒ ꯍꯋꯥꯗꯤ ꯍꯥ
ꯅꯊꯟꯗ ꯆꯠꯄꯔꯣ
ꯏꯊꯟꯗꯅꯦꯗ ꯀꯅꯥ ꯀꯅꯥ ꯆꯠꯂꯨꯅꯤ ꯃꯤ ꯂꯩꯇꯦꯅꯦ
ꯏꯁ ꯅꯨꯡꯉꯥꯏꯕ꯭ꯔꯣꯅꯦ
ꯅꯨꯡꯉꯥꯏꯕ ꯅꯨꯡꯉꯥꯏꯇꯕ ꯈꯪꯗ꯭ꯔꯦ
ꯆꯠꯄ ꯌꯥꯏꯅ
ꯂꯩꯖꯗꯕꯗꯣ ꯍꯟꯗꯛ ꯀꯥꯟꯁꯤꯗꯤ ꯍꯟꯗꯛ ꯀꯥꯟꯁꯤꯗꯤ ꯌꯥꯗ꯭ꯔꯦꯅꯦ ꯆꯍꯤꯅ ꯂꯤꯁꯜꯂꯛ ꯄꯩꯔ ꯅꯍꯥꯟꯒꯩ ꯀꯣꯂꯦꯖ ꯀꯥꯂꯨꯕ ꯃꯠ ꯅꯍꯥꯟꯒꯩ ꯀꯣꯂꯦꯖ ꯀꯥꯕ ꯃꯇꯝꯗꯗꯗꯤ ꯅꯨꯡꯁꯤꯌꯦ ꯍꯥꯏꯗꯣꯛꯇ꯭ꯔꯤꯉꯩꯗ ꯃꯉꯥ ꯇꯔꯥ ꯂꯛ ꯂꯥꯛ ꯂꯥꯛꯄꯅꯦ ꯍꯟꯗꯛ ꯀꯥꯟꯁꯤꯗꯤ ꯌꯥꯗ꯭ꯔꯦꯅꯦ
ꯏꯁ ꯁꯛ ꯐꯖꯕꯒꯤ ꯑꯣꯏꯔꯝꯒꯅꯤꯀꯣ
ꯐꯖꯕ ꯐꯖꯗꯕ ꯅꯠꯇꯦꯕ ꯃꯇꯝꯗꯨꯅꯦꯕ
ꯑꯣ ꯃꯇꯝꯒꯤ ꯆꯠꯅꯕꯤꯟꯤꯅꯦ ꯑꯗꯨꯗꯤ ꯍꯨꯝ
ꯁꯥꯏꯒ ꯂꯩꯔꯝꯅ ꯆꯠꯒꯗꯕ ꯂꯣꯏꯈ꯭ꯔ ꯃꯥꯜꯂꯦꯅꯦ
ꯕꯥꯔꯥꯗ ꯂꯩꯕ꯭ꯔꯥ ꯅꯪ
ꯍꯥꯥ ꯈꯨꯟꯗ ꯂꯩꯕ꯭ꯔꯥ
ꯈꯨꯟ ꯂꯩꯌꯦ ꯅꯣꯡ ꯆꯨꯝꯃꯟꯕꯗ ꯌꯥꯗ꯭ꯔꯦ ꯊꯕꯛꯁꯨ ꯇꯧꯕ ꯌꯥꯗ꯭ꯔꯦ ꯆꯠꯊꯣꯛ ꯆꯠꯁꯤꯟꯗꯨ ꯋꯥꯔꯦꯅꯦ
ꯍꯨꯟ
ꯅꯪꯗꯤ
ꯀꯩ ꯊꯕꯛ ꯇꯧꯕꯅꯣ ꯕꯥꯔꯥ ꯂꯩꯌꯦ ꯑꯩꯗꯤ
ꯑꯥ ꯔꯦꯅꯗ ꯂꯩꯔꯗꯤ ꯆꯥꯅꯤꯡꯕ ꯊꯛꯅꯤꯡꯕ ꯇꯨꯝꯅꯤꯡꯕ ꯍꯧꯒꯠꯅꯤꯡꯕ ꯃꯇꯝꯗ ꯑꯁ ꯌꯥꯝ ꯅꯨꯡꯉꯥꯏꯕꯅꯤꯅꯦ ꯅꯤꯡꯁꯤꯡꯉꯛꯏꯗ ꯇꯝꯗꯣ
ꯍ ꯍꯥ ꯍꯥ ꯌꯨꯝ ꯆꯠꯄ ꯀꯥꯟꯗꯒꯤ ꯏꯁ ꯌꯥꯗ꯭ꯔꯦ ꯍꯦ ꯑꯗꯨꯒꯤ ꯐꯤꯕꯝꯗꯣ ꯇꯟꯕꯒꯤ
ꯃꯃꯥ ꯕꯕꯥꯅ ꯃꯇꯝꯗ ꯁꯨꯒꯠꯂꯛꯄꯗꯣ ꯋꯥꯔꯦꯕ ꯑꯦꯗꯖꯥꯁ ꯇꯧꯕ ꯌꯥꯗꯕꯗꯣ
ꯍꯥ ꯈꯨꯟꯗ ꯀꯔꯤ ꯇꯧꯔꯤꯅꯣ ꯅꯪꯗꯤ
ꯈꯨꯟꯗ꯭ꯔꯥ ꯑꯁ ꯏꯔꯥꯡ ꯂꯩꯕꯗꯨꯗ ꯇꯝꯄꯥꯛ ꯊꯣꯛꯑꯦ ꯌꯥꯗ꯭ꯔꯤꯅꯤ ꯎꯝ
ꯆꯠꯄ ꯌꯥꯔꯦꯅꯦ ꯍꯧꯖꯤꯛꯗꯤ
ꯌꯥꯢ ꯍꯥꯢꯗꯣ ꯑꯩ
ꯄꫭꯠ ꯌꯥꯎꯔꯒ ꯆꯠꯄꯗꯤ ꯌꯥꯢꯌꯦꯅ
ꯄꯣꯠ ꯌꯥꯎꯗꯕꯒꯤꯅꯤꯅꯤ ꯆꯠꯄꯨ ꯆꯠꯇꯦ ꯍꯥꯢꯗꯤ ꯑꯞ ꯗꯥꯎꯟ ꯑꯣꯢꯕ ꯑꯩ ꯊꯕꯛꯁꯦ
ꯑꯣ
ꯑꯗꯨꯗ ꯌꯥꯗꯕ ꯗꯤꯄꯥꯔꯠꯃꯦꯟ ꯈꯣꯢꯅ ꯐꯤꯜ ꯐꯤꯜ ꯐꯤꯜ ꯚꯤꯖꯤꯠ ꯆꯠꯂꯣ ꯍꯥꯢꯅꯗꯤ ꯊꯥꯔꯛꯄꯅꯦꯕ
ꯑꯥ
ꯑꯗꯨꯅ ꯌꯥꯗ꯭ꯔꯅꯤ ꯊꯕꯛ ꯁꯨꯕꯗ ꯑꯗꯨꯝ ꯌꯨꯝꯗ ꯑꯗꯨꯝ ꯐꯝꯅ ꯂꯩꯔꯤꯅꯤ
ꯃꯣꯢ ꯈꯨꯟ ꯀꯗꯥꯢ ꯑꯦꯔꯤꯌꯥꯗꯅꯣ
ꯈꯨꯜꯂꯦ
ꯑꯥ
ꯅꯨꯅꯦ ꯅꯦ
ꯆꯞ ꯃꯥꯟꯅꯩꯅ ꯑꯗꯨꯅꯦ
ꯅꯪꯖꯔꯥ
ꯑꯥ
ꯎꯝ
ꯅꯪꯒꯤ ꯈꯨꯟꯖꯥ ꯇꯥꯕ ꯀꯥꯟꯗ ꯈꯪꯒꯗꯕꯥ ꯑꯗꯨꯝ ꯇꯧꯋꯦꯅꯦ
ꯑꯥ ꯌꯥꯝ ꯃꯥꯟꯕ ꯑꯃ ꯂꯩꯕ꯭ꯔꯣ ꯃꯥꯟꯕꯗꯤ ꯃꯥꯜꯂꯝꯂꯅꯤꯗ ꯑꯩꯁꯦ ꯈꯜꯂꯤꯅꯦꯕ
ꯈꯪꯂꯝꯒꯅꯤꯗ ꯁꯛꯇꯨ ꯎꯔꯗꯤ
ꯎꯝ ꯑꯩꯁꯨ ꯀꯣꯢꯆꯠ ꯆꯠꯄ ꯃꯤꯅꯤꯃ ꯑꯥꯔꯣ ꯄꯨꯔꯝꯕꯅꯤꯕ ꯆꯍꯤ ꯃꯉꯥꯒꯨꯝ ꯔꯣꯃꯤꯡ ꯑꯣꯐꯤꯁꯥꯔ
ꯑꯥꯔꯣ ꯅꯤꯌꯨ ꯅꯤꯌꯨ ꯑꯦꯕ꯭ꯔꯤꯚꯦꯁꯟꯅꯤ ꯔꯣꯃꯤꯡ ꯑꯣꯐꯤꯁꯥꯔꯅꯤ
ꯕꯖꯔ ꯑꯦꯔꯤꯌꯥꯗ ꯒꯤꯔꯣ ꯅꯪ
ꯍꯣꯢ
ꯈꯪꯂꯝꯒꯅꯤ ꯑꯗꯨꯗꯤ
ꯎꯝ ꯈꯪꯂꯝꯕꯁꯨ ꯌꯥꯢ ꯅꯣꯡꯃꯗ‌ꯣꯛ ꯊꯦꯡꯅꯕꯗ ꯑꯦ ꯅꯪ ꯅꯠꯇ꯭ꯔꯣ ꯍꯥꯢꯅ ꯏꯈꯪ ꯈꯪꯅꯔꯦ ꯑꯩ ꯂꯣꯢꯔꯦ
ꯎꯝ ꯑꯣꯢꯔꯝꯒꯅꯤ
ꯀꯨꯢꯅ ꯉꯥꯡꯂꯛꯇꯕꯁꯦ ꯑꯩ ꯅꯍꯥꯟ ꯑꯩ ꯀꯣꯂꯦꯖꯃꯦꯠꯁꯤꯡ ꯍꯦ
ꯎꯝ ꯑꯥ
ꯑꯩ ꯒꯥꯔꯤꯗ ꯍꯦꯛ ꯂꯥꯛꯑꯒ ꯍꯥꯢ ꯍꯥꯢꯅꯗꯤ ꯇꯧꯔꯛꯄ ꯑꯩ ꯀꯅꯥꯕꯨꯔꯥ ꯆꯠꯈ꯭ꯔꯕ ꯑꯗꯨꯗ ꯇꯦꯛꯁꯇꯣ ꯊꯥꯔꯛꯄ ꯑꯗꯨ ꯅꯨꯄꯤꯗꯨꯅ ꯏꯁ ꯁꯥꯟꯅ ꯀꯥꯟꯁꯤꯗꯤ ꯌꯥꯝ ꯄꯣꯡꯉꯤꯀꯣ ꯈꯨꯝꯒ ꯈꯨꯝꯂꯛꯇ꯭ꯔꯤꯀꯣ ꯀꯥꯢꯅ ꯀꯗꯥꯢ ꯃꯤ ꯃꯔꯛꯇ ꯍꯥꯢ ꯍꯥꯢꯗꯨ ꯀꯅꯥ ꯈꯪꯒꯅꯦ ꯑꯩꯅ ꯈꯨꯝꯂꯝꯕ ꯅꯩ ꯅꯩꯕ ꯌꯥꯎꯕꯅꯤꯅꯦ
ꯆꯍꯤ ꯀꯌꯥ ꯁꯨꯔꯒ‌ꯦ ꯅꯪꯗꯤ
ꯑꯁ ꯆꯍꯤ ꯃꯇꯥꯡꯒ ꯍꯥꯡꯉꯛꯀꯅꯨꯕ ꯏꯊꯟꯗꯒ ꯆꯣꯡꯈꯠꯂ ꯁꯤꯅꯤꯡꯕ ꯃꯇꯝ ꯌꯧꯁꯤꯜꯂꯛꯏꯅꯤ
ꯏꯁ ꯍꯥꯏꯕ ꯌꯥꯏꯍꯦ ꯀꯥꯏꯗ‌ꯦꯅ ꯍꯥ
ꯑꯦꯁ ꯊꯥꯏꯅꯒꯤ ꯏꯄꯨꯒꯤ ꯋꯥꯔꯤꯁꯤꯡꯅ ꯅꯤꯡꯁꯤꯡꯂꯛꯄꯗ ꯑꯁ ꯋꯥ ꯆꯍꯤꯁꯤ ꯑꯩꯒꯤ ꯍꯥꯏꯠꯇꯒꯤ ꯍꯦꯟꯅ ꯋꯥꯡꯈ꯭ꯔꯦꯅ‌ꯦ
ꯎꯁ ꯍꯥꯏꯕ ꯌꯥꯏꯅ ꯑꯗꯨ ꯑꯣꯏꯔꯁꯨ
ꯑꯗꯨ ꯅꯪꯅꯤ ꯀꯌꯥ ꯁꯨꯈ꯭ꯔꯒꯦ
ꯇ꯭ꯋꯦꯟꯇꯤ ꯐꯥꯏꯚ ꯀꯝꯄ꯭ꯂꯤꯠ
ꯑꯁ ꯆꯞ ꯆꯥꯔ‌ꯦꯅꯦ
ꯑꯩꯉꯣꯟꯗꯒꯤ ꯍꯟꯕ꯭ꯔꯥ ꯅꯪ
ꯑꯩꯅ ꯇ꯭ꯋꯦꯟꯇꯤ ꯅꯥꯏꯟ
ꯑꯣ ꯅꯨꯄꯤ ꯊꯤꯕ ꯌꯥꯔꯦꯅꯦ ꯑꯗꯨꯗꯤ
ꯋꯥꯔꯤꯗ‌ꯣ
ꯊꯤꯕ ꯌꯥꯔ‌ꯦ ꯄꯨꯔꯛꯂꯣ ꯍꯥꯏꯔꯝꯒꯅꯤ ꯌꯨꯝꯗꯒꯤ
ꯊꯤꯕ ꯌꯥꯔꯦ ꯍꯥꯏꯔꯅꯤ ꯊꯤꯕ ꯌꯥꯔꯦ ꯍꯥꯏꯔꯛꯀꯅꯨꯕ ꯑꯗꯨ ꯋꯥꯍꯩꯗꯨ ꯇꯥꯕ ꯄꯦꯜꯂꯦꯕ ꯃꯤ ꯑꯃꯅ ꯑꯃꯅ ꯉꯥꯡꯅꯩ ꯑꯗꯨꯏ ꯃꯍꯨꯠꯇꯤ ꯂꯧꯕ ꯂꯥꯛ ꯑꯗꯨꯏ ꯃꯍꯨꯠꯄꯨꯗꯤ ꯂꯧꯕ ꯂꯥꯛꯑꯣ ꯍꯥꯏꯕ ꯋꯥꯔꯤꯗꯨꯅꯤ ꯑꯩꯅ ꯇꯥꯅꯤꯡꯉꯤꯁꯦꯅ ꯀꯥꯏ ꯈꯔ ꯋꯥ ꯋꯥꯍꯩꯁꯤꯡꯗ‌ꯨ ꯋꯥꯍꯩꯖꯤ ꯈꯔ ꯁꯦꯝꯗꯣꯛ ꯁꯦꯝꯖꯤꯟ ꯇꯧꯅꯕꯁꯤꯗ
ꯉꯥꯡꯅꯕ ꯋꯥꯍꯩ ꯑꯗꯨꯝ ꯉꯥꯡꯂꯗꯤ ꯅꯨꯡꯉꯥꯏꯗꯦꯕ ꯈꯤꯇꯪ ꯈꯤꯇꯪ ꯀꯣꯔꯤꯌꯥꯒ ꯖꯄꯥꯟ ꯀꯩ ꯀꯩꯅ‌ꯣ ꯆꯥꯏꯅꯤꯁ ꯐꯤꯂꯤꯞ ꯄꯥꯏꯟꯁꯤꯡ ꯉꯥꯛꯇ ꯔꯣꯃꯥꯟꯁ ꯇꯧꯕꯗ‌ꯣ ꯅꯨꯡꯉꯥꯏꯗ‌ꯦꯅꯦ ꯌꯦꯡꯕ
ꯕ‌ꯣꯜ ꯌ‌ꯦꯡꯕ꯭ꯔ‌ꯣ ꯅꯪꯁꯨ
ꯑꯁ ꯆꯥꯏꯅꯤꯁ ꯗ꯭ꯔꯃꯥ ꯌꯦꯡꯕꯗ ꯇꯨꯝꯗ꯭ꯔꯦ ꯍꯟꯗꯛꯀ
ꯑꯁ
ꯁꯤ ꯗ꯭ꯔꯃꯥ ꯇꯥꯏꯇꯜꯅꯤ ꯗ꯭ꯔꯃꯥ ꯇꯥꯏꯇꯜꯒ
ꯁꯤ ꯏ ꯌꯣ ꯗꯝ ꯕꯥꯏ ꯍꯔ ꯃꯥꯐꯤꯌꯥ ꯍꯥꯏꯕꯒꯨꯝꯕ ꯀꯣ
ꯑꯦꯕ꯭ꯔꯣꯛ ꯑꯦꯕ꯭ꯔꯣꯛ ꯋꯨꯃꯦꯟ ꯃꯦꯔꯤꯠ ꯏꯕꯤꯜ ꯕꯤꯂꯤꯅ꯭ꯌꯔ ꯒꯥꯏ ꯍꯥꯏꯕꯒꯨꯝꯕꯗꯣ
ꯅꯊꯟꯗ ꯆꯠꯄ ꯅꯨꯡꯉꯥꯏꯕ꯭ꯔꯣ
ꯋꯥꯀꯤꯡꯂꯥ
ꯑꯥ
ꯑꯁ ꯗꯨꯝ ꯏꯊꯟꯗ ꯍꯧꯖꯤꯛ ꯉꯛꯇ ꯅꯣꯡꯁꯨ ꯇꯣꯛꯈꯤꯝꯅꯦ ꯅꯨꯡꯁꯤꯠ ꯍꯥꯏꯔꯛꯄ ꯃꯔꯛꯇꯨꯗ ꯏꯊꯟꯗ ꯑꯗꯨꯝ ꯍꯥꯏꯔ ꯆꯠꯂꯤꯅꯤ ꯅꯨꯡꯁꯤꯠ ꯃꯔꯛꯇꯨꯗ
ꯅꯨꯄꯤꯅ ꯐꯈꯤꯅꯤꯀꯣ
ꯅꯨꯄꯤꯅꯕꯨ ꯐꯥꯔꯗꯤ ꯁꯤ ꯑꯇꯤꯌꯥꯁꯤ ꯑꯞꯁꯥꯏꯗꯥꯎꯟ ꯑꯣꯏꯔꯅꯤ
ꯍꯩꯃꯥ ꯄꯥꯈꯪ ꯑꯁꯨꯛ ꯀꯨꯏꯅ ꯇꯧꯔꯛꯄꯁꯤ ꯅꯨꯄꯤ ꯑꯃꯅ ꯀꯣꯏꯕ ꯂꯩꯔꯗꯤꯀꯣ ꯑꯩ ꯀꯩꯅꯣꯝꯃꯗꯤ ꯄ꯭ꯔꯤꯊꯤꯕꯤꯁꯤꯗ ꯒꯤꯐ ꯄꯤꯔꯝꯗꯕ ꯒꯤꯐ ꯄꯤꯒꯦ ꯍꯥꯏꯅ ꯉꯥꯏꯔꯤꯅꯦ ꯀꯅꯥꯁꯨ ꯇꯧꯔꯛꯇꯤꯅꯦ
ꯅꯪꯅ ꯌꯦꯡꯒꯗꯕꯅꯤꯅꯦ
ꯌꯦꯡꯒꯗꯧꯕꯗꯣ ꯍꯧꯕꯒꯤ ꯋꯥꯍꯩꯗꯣ ꯀꯔꯝ ꯍꯥꯏ ꯍꯧꯁꯤꯔꯥ ꯍꯥꯏꯅ ꯇꯝꯃꯤꯉꯩꯁꯤꯗ ꯃꯇꯝꯗꯤ ꯂꯣꯏꯅꯃꯛ ꯆꯦꯟꯒꯔꯦꯅꯤ ꯄꯥꯏꯒꯔꯤ ꯌꯥꯗ꯭ꯔꯦ
ꯅꯨꯄꯤ ꯀꯣꯏꯔꯛꯇ꯭ꯔꯣ ꯑꯃꯐꯥꯎ
ꯀꯣꯏꯕꯨꯗꯤ ꯀꯣꯏꯔꯛꯏꯗ ꯑꯩꯅ ꯀꯣꯏꯔꯛꯄ ꯅꯨꯄꯤꯁꯤꯡꯖꯦ ꯃꯆꯥ ꯑꯍꯨꯝ ꯂꯩꯕꯒꯨꯝ ꯀ꯭ꯂꯥꯁ ꯐꯥꯏꯚ ꯀꯥꯔꯝꯕꯒꯨꯝ ꯑꯁ ꯂꯣꯏꯅꯃꯛ ꯄꯥꯏꯒꯔꯦꯗ ꯌꯥꯗ꯭ꯔꯦ ꯑꯦꯛꯁꯄꯥꯏꯌꯔ ꯑꯣꯏꯔꯤꯖꯥꯠ ꯂꯥ
ꯐꯪꯒꯅꯤꯗ ꯋꯥꯔꯨꯅꯨ
ꯅꯨꯄꯤ ꯀꯣꯏꯔꯝꯃ ꯑꯃ ꯊꯦꯡꯅꯕ ꯃꯥꯒꯤ ꯃꯋꯥꯒ ꯑꯁ ꯋꯥꯔꯤ ꯑꯃ ꯅꯨꯡꯉꯥꯏꯕ ꯂꯩꯔꯤꯅꯦ ꯃꯋꯥꯒ ꯊꯦꯡꯅꯔꯦ ꯑꯩꯉꯣꯟꯗ ꯏꯀꯥꯏꯈ꯭ꯔꯖꯥꯠꯅꯦꯕ ꯃꯋꯥꯗ ꯁꯨ ꯃꯕꯥꯅꯤ ꯂꯨꯍꯣꯡꯉꯦ ꯍꯥꯏꯕꯗꯨ ꯑꯩ ꯈꯪꯗꯕ ꯃꯋꯥꯗꯨꯁꯨ ꯑꯩꯅ ꯈꯪꯅꯕ
ꯑꯣ
ꯚꯥꯏ ꯎꯅꯗꯕ ꯀꯨꯏꯔꯦ ꯅꯪ ꯀꯩꯀꯩ ꯊꯣꯠꯅꯔꯤꯒꯦ ꯍꯥꯏꯅ ꯃꯥꯒꯤ ꯅꯨꯄꯤꯗꯨ ꯄꯨꯔꯛꯄ ꯃꯥ ꯅꯨꯄꯤ ꯏꯀꯥꯏ ꯑꯉꯥꯡ ꯑꯃ ꯄꯝ ꯆꯠꯂꯤꯕ
ꯑꯩꯅ ꯍꯥꯏꯕ ꯑꯁ ꯚꯥꯏ ꯅꯪꯗꯤ ꯑꯩ ꯁꯅꯥ ꯍꯨꯔꯥꯟ ꯂꯩꯔꯝꯃꯤꯅꯦ ꯍꯥꯏꯅ ꯍꯥꯏꯔꯛꯄ ꯑꯁ ꯈꯥꯏꯕꯗꯨ ꯅꯣꯛꯄꯅꯤꯅꯦ
ꯅꯪꯗꯤ ꯀꯣꯏꯅꯥꯕꯀ ꯂꯩꯔꯝꯗ꯭ꯔꯣ ꯂꯩꯔꯝꯅꯤꯗ ꯅꯨꯄꯤ ꯑꯃꯅꯕꯨ ꯅꯨꯄꯥ ꯀꯣꯏꯔꯛꯇ꯭ꯔꯗꯤ
ꯍꯥꯥ
ꯅꯪꯁꯨ ꯀꯣꯏꯅꯕ ꯂꯩꯔꯝꯅꯤꯗ
ꯍꯣꯏ ꯂꯩ ꯌꯦꯗ
ꯑꯗꯨꯅꯦꯕ ꯅꯨꯄꯤ ꯑꯃ ꯂꯩ ꯑꯃ ꯑꯣꯏꯔ ꯈꯣꯏ ꯂꯥꯛꯇ꯭ꯔꯗꯤ ꯌꯥꯔꯔꯣꯏꯕ
ꯎꯝ ꯑꯗꯨꯅꯦ
ꯅꯪ ꯈꯣꯟꯖꯦꯜꯁꯦ ꯑꯩ ꯌꯥꯝ ꯐꯦꯃꯤꯂꯤꯌꯔ ꯑꯣꯏꯕꯒꯨꯝ ꯇꯧꯋꯤꯅꯦ
ꯑꯁ ꯈꯪꯂꯝꯒꯅꯤ
ꯎꯝ
ꯈꯪꯗꯔꯦꯗ
ꯅꯪꯒꯤ ꯐꯣꯇꯣ ꯊꯥꯔꯛꯑꯣꯀꯣ ꯌꯦꯡꯒꯦ ꯈꯪꯂꯝꯒꯗꯧꯕ ꯃꯥꯜꯂꯦꯕ
ꯑꯩꯒꯤ ꯐꯣꯇꯣꯗꯔꯥ ꯍꯣꯏꯅꯦ
ꯑꯁꯦꯡꯕꯒꯤ ꯊꯥꯔꯛꯑꯣ ꯌꯦꯡꯅꯤꯡꯉꯤ
ꯍꯣꯏ ꯍꯣꯏ ꯊꯥꯔꯛ ꯂꯣꯏꯔꯦ ꯀꯩꯗꯧꯒꯦ
ꯑꯦꯅꯔꯤꯖꯦꯜꯒꯤ ꯑꯙꯥꯔ ꯀꯥꯔꯗꯒꯤ ꯀꯩꯀꯩꯅꯣ ꯐꯣꯇꯣ
ꯊꯥꯕꯗ ꯄꯦꯜꯂꯦꯕ ꯑꯁ ꯃꯤꯅ ꯍꯪꯂꯛꯄ ꯉꯥꯏꯔꯤꯅꯤꯕ ꯄꯤꯅꯤꯉꯥꯏ
ꯏꯁ
ꯅꯨꯡꯁꯤꯅꯕ ꯊꯝꯒꯦ ꯍꯥꯏꯅ ꯉꯥꯏꯕ ꯀꯨꯏꯔꯦ
ꯇꯥꯕ꯭ꯔꯣ
ꯑꯣ ꯇꯥꯏꯌꯦ
ꯀꯩꯗꯧꯔꯤꯅꯣ ꯍꯧꯖꯤꯛ
ꯇꯨꯝꯂꯝꯕꯅꯦꯗ
ꯇꯨꯝ ꯂꯩꯕ
ꯍꯤꯞꯂꯝꯕꯅꯦ ꯍꯥꯏꯕ
ꯑꯣ ꯆꯥꯛꯇꯤ ꯆꯥꯔꯕꯣ
ꯆꯥꯗ꯭ꯔꯤ
ꯎꯝ ꯆꯥꯛ ꯆꯥ ꯇꯣꯛꯑꯒ ꯍꯧꯖꯤꯛ ꯇꯨꯝꯕ ꯍꯧꯔꯗꯤ ꯄꯨꯡ ꯀꯌꯥꯋꯥꯏꯗ ꯍꯧꯒꯠꯂꯧ ꯈꯜꯂꯨꯕꯗ ꯀꯣꯛ ꯈꯔ ꯁꯥꯒꯠꯂꯛꯄ
ꯆꯥꯕꯒ ꯇꯨꯝꯕꯒ ꯂꯣꯏꯔꯦ ꯍꯧꯖꯤꯛ ꯀꯥꯟ
ꯑꯥ
ꯑꯗꯨꯃꯛꯇ ꯉꯥꯏꯔꯦꯗ ꯄꯥꯈꯪ ꯂꯩꯁꯥ ꯄꯨꯟꯁꯤ ꯁꯤꯕꯨ ꯀꯃꯥꯏꯅ ꯋꯥꯅ ꯍꯤꯡꯉꯨ ꯈꯔ ꯃꯣꯟꯗꯥ ꯈꯔ ꯅꯨꯡꯉꯥꯏꯊꯣꯛꯑ ꯂꯣꯏꯔꯦ
ꯅꯨꯡꯉꯥꯏꯃꯟꯗꯅ ꯌꯨꯝ ꯄꯥꯟꯈ꯭ꯔꯗꯤ ꯋꯥꯒꯗꯕ ꯃꯥꯜꯂꯦ ꯑꯩꯁꯦ
ꯃꯇꯝꯅ ꯄꯨꯔꯛꯅꯤ ꯑꯗꯨꯝ ꯅꯨꯡꯉꯥꯏꯔꯛ
ꯑꯗꯨꯃꯥꯏꯅ ꯍꯥꯏꯅꯩꯅ
ꯂꯩꯁꯪ ꯑꯦ ꯂꯩꯁꯥ ꯂꯩꯁꯥ ꯄꯥꯈꯪꯒꯤ ꯅꯨꯡꯉꯥꯏꯕ